ꯍꯜꯂꯣ
ꯍꯜꯂꯣ
ꯇꯥꯔꯕ
ꯄꯥꯏꯕ ꯍꯩꯇ꯭ꯔꯦ ꯍꯦ
ꯇꯥꯔꯕꯕꯥ
ꯍꯜꯂꯣ
ꯇꯥꯔꯕꯣ
ꯑꯁ ꯌꯥꯝ ꯇꯥꯞꯅ ꯇꯥꯏ ꯁꯤ ꯂꯥꯎꯗ ꯏꯁꯄꯤꯛꯀ꯭ꯔ ꯊꯥꯕꯁꯨ ꯌꯥꯗꯦ
ꯍꯣꯏ ꯑꯗꯨꯅꯦ ꯌꯥꯗꯕꯅꯤ ꯂꯥꯎꯗ ꯏꯁꯃꯤꯛꯀ꯭ꯔ ꯊꯥꯕ ꯑꯗꯨꯝ ꯌꯥꯅꯤ ꯑꯍꯥꯟꯕꯩ ꯇꯞꯄꯅꯤ ꯇꯝ ꯇꯝꯅ
ꯄꯥꯏꯕꯕꯨ ꯍꯩꯇꯗꯅ ꯑꯩꯗꯤ ꯑꯍꯥꯟꯕꯗ ꯀꫭꯀꯄꯨ ꯉꯥꯎꯔꯨꯔꯦꯅꯦ
ꯇꯛ ꯇꯛ
ꯁꯤꯒꯤꯖꯤꯗꯤ ꯅꯥꯦꯠ ꯌꯥ ꯅꯦꯠꯌꯥꯎ ꯗ꯭ꯔꯗꯤ ꯌꯥꯗꯕ꯭ꯔꯕ ꯄꯥꯏꯕ
ꯌꯥꯗꯦ
ꯑꯗꯨꯅꯤ ꯑꯩ ꯅꯦꯠ ꯑꯣꯟ ꯇꯧꯔꯤꯅꯦ ꯁꯨꯃꯥꯡꯗ ꯂꯩꯕꯅꯤꯅ
ꯎꯝ
ꯃꯥ ꯌꯥꯝ ꯊꯤꯅ ꯇꯞꯅ ꯇꯥꯏ ꯑꯩꯗꯤ ꯑꯁ ꯀꯥꯏꯗꯅꫭ ꯑꯦꯛꯁꯦꯞ ꯇꯧꯗꯣꯏꯁꯤꯕꯣ ꯈꯪꯗꯦ ꯀꯩ ꯀꯩꯅꫭ ꯌꯥꯝ ꯊꯣꯛꯂꯛꯑꯦ ꯒꯌꯥꯒ ꯇꯥꯗꯗꯅ ꯑꯣ ꯅꯣꯇꯤꯐꯤꯀꯦꯁꯟ ꯁꯔꯦ ꯄꯣꯔꯃꯣꯠ ꯁꯦꯀꯦꯠ ꯌꯥꯡꯈꯩ ꯇꯔꯨꯛ ꯁꯨꯗ ꯉꯥꯏꯔꯤꯌꯦ ꯃꯤꯅꯠ ꯐꯥꯗꫭꯔꯦ ꯃꯤꯅꯤꯠ ꯑꯃ ꯗ꯭ꯔꯦꯡ ꯂꯨꯄꯥ ꯇꯥꯔꯥ ꯆꯪꯒꯔꯦ
ꯂꯥꯡꯒꯅꯨ ꯇꯥꯅꯤꯡꯗꯦ
ꯀꯩꯅꯣ ꯁꯤꯕꯨ ꯀꯥꯏ ꯋꯥꯔꯤ ꯁꯥꯗꯅ ꯑꯩ ꯈꯪ ꯗꯤꯌꯦ
ꯆꯛ ꯆꯥꯔꯕꫭ
ꯁꯥꯔꯦ ꯃꯣꯏ ꯂꯥꯁꯄꯨꯔ ꯀꯦ ꯊꯥꯕꯦ ꯌꯥ ꯇꯦꯁꯦ ꯀꯩꯒꯤꯅꯣꯕ ꯑꯁ ꯃꯥ ꯀ ꯁꯤꯗ ꯋꯥꯔꯤ ꯁꯥꯟꯅꯔꯦ ꯇꯣꯛꯑꯄꯣꯠꯅꯤ
ꯀꯅꯥꯛ ꯆꯔꯒꯦꯕ
ꯍꯤꯁꯀꯔꯤ
ꯏꯪꯂꯤꯁ ꯇꯣꯟꯕ ꯌꯥꯗꯦ ꯁꯤꯗꯤ
ꯑꯗ ꯁꯤꯒꯤ ꯀꯣꯜ ꯇꯧꯕꯁꯤꯅ ꯀꯥꯏꯐꯝ ꯇꯧꯐꯝꯃ ꯈꯪꯗꯦ ꯑꯩꯗꯤ
ꯇꯧꯛꯇ꯭ꯔꯤꯕꯀꯣ ꯑꯗꯨꯒ
ꯅꯪꯒꯤ ꯑꯝꯇ ꯍꯥꯟꯅ ꯄꯩꯁꯥ ꯆꯪꯕ꯭ꯔꯥ ꯌꯦꯡꯉꯣ ꯑꯗꯨꯒ ꯀꯣ ꯇꯥꯡꯉꯣꯛꯑꯣ
ꯍꯣꯏ ꯍꯣꯏ ꯌꯥꯏ ꯀꯥꯏꯗꯦ ꯊꯕꯛ ꯂꯣꯏꯁꯤꯟꯈ꯭ꯔꯕ ꯅꯣꯏꯒꯤ
ꯑꯝ ꯏꯁꯁꯇꯤꯌꯥꯔ ꯊꯥ ꯑꯍꯨꯝ ꯈꯛꯇꯅꯦ ꯍꯥꯏꯔꯝꯃꯤꯁꯦ
ꯁꯤꯌꯔ ꯍꯩꯕ ꯍꯧꯔ꯭ꯔꯣ
ꯊꯥꯛ ꯇꯔꯨꯛ ꯍꯥꯏꯒꯗꯧꯔꯤꯕ ꯍꯌꯦꯡ ꯑꯍꯨꯝ ꯑꯃ ꯍꯥꯏꯔꯅꯤ
ꯃꯊꯛꯊꯈ꯭ꯔ ꯎꯝ ꯏꯪꯂꯤꯁ ꯌꯥꯝ ꯂꯣꯜꯂꯦ ꯀꯩꯅꯣ
ꯎꯝ
ꯂꯩꯇꯨꯅ ꯂꯩ ꯍꯥꯏꯌꯨ
ꯈ ꯈ ꯅꯞꯇ꯭ꯔꯗꯤ ꯃꯤꯅ ꯍꯩꯇꯕ ꯃꯥꯟꯗꯣꯏꯅꯦ
ꯎꯝ ꯎꯝ ꯃꯊꯛꯀꯤꯗꯨꯗꯤ ꯍꯩꯈ꯭ꯔꯕꯣ ꯅꯣꯏꯒꯤ ꯁꯥꯡꯅ
ꯕꯤꯝꯍꯍꯤꯗꯔꯤꯠ ꯝ ꯁꯤ ꯂꯣꯏꯔꯒ ꯑꯁꯣꯝ ꯅꯥꯀꯟꯒꯤ ꯑꯃ ꯑꯩꯈꯣꯏꯒꯤ ꯃꯈꯣꯡ ꯊꯥꯗꯕ ꯋꯥꯠꯍꯧꯕ ꯃꯐꯝꯗꯣ ꯑꯁ ꯑꯩꯈꯣꯏ ꯌꯦꯟꯜꯂꯤꯕ ꯃꯐꯝꯗꯣ ꯑꯗꯨꯒꯤ ꯑꯗꯨ ꯑꯍꯥꯟꯕ ꯃꯈꯣꯡ ꯊꯥꯗꯗꯗꯤ ꯌꯥꯔꯣꯏ ꯍꯥꯏꯕ ꯑꯗꯨꯒ ꯄꯨꯂꯞ ꯑꯗꯨꯒ ꯄꯨꯂꯞ ꯆꯞ ꯃꯥꯟꯅꯅ ꯍꯥꯏꯃꯤꯟꯅꯗꯣꯏꯕ
ꯑꯦ ꯑꯗꯨꯕꯨ ꯑꯦꯛꯁꯇꯦꯟ ꯇꯧꯔꯛꯇꯣꯏꯔꯥ
ꯑꯥ ꯑꯗꯨꯒꯤ ꯑꯗꯨ ꯄꯨꯂꯞ ꯁꯥꯡꯅ ꯍꯩꯔꯛꯇꯣꯏꯕ ꯁꯝꯅꯗꯣꯏꯅꯤꯅ ꯍꯌꯦꯡ ꯁꯝꯖꯟꯅꯕꯗꯨꯗ ꯄꯣꯠꯇꯣ ꯀꯜꯂꯣꯏꯗꯧꯕ ꯋꯥꯗꯨꯗꯨꯒ
ꯑꯩꯅ ꯈꯟꯕꯅ ꯃꯣꯏ ꯃꯥ ꯌꯥꯏ ꯍꯣꯏ ꯃꯣꯏ ꯃꯇꯣꯟ ꯃꯪꯒꯣꯟꯗ ꯑꯦꯛꯁꯇꯦꯟ ꯇꯧꯕꯗꯣ ꯑꯗꯨꯃꯥꯏꯅ ꯇꯧꯗꯣꯏꯔꯥꯅ ꯈꯟꯕꯒꯤꯅꯦ
ꯃꯤ ꯀꯔꯤꯕ ꯃꯊꯛꯇ ꯥꯛ ꯎꯝ
ꯎꯝ
ꯅ
ꯅꯪ ꯐꯃꯨꯡ ꯉꯥꯛꯛꯇꯪ ꯆꯪꯉꯣ ꯌꯥꯝ ꯥꯡꯉꯦ ꯅꯪꯒꯤꯗꯣ
ꯍꯥꯥ
ꯐꯃꯨꯡꯗ ꯆꯪꯉꯨꯕ ꯌꯥꯝ ꯂꯥꯡꯉꯦꯕ
ꯑꯁ ꯑ ꯆꯥꯛꯆꯥ ꯇꯣꯛꯇ ꯉꯥꯏꯔꯤ ꯐꯃꯨꯡ ꯍꯤꯞꯄ ꯌꯥꯒꯤꯔꯣꯏꯌꯦ
ꯐꯝꯃꯨ ꯍꯥꯏꯕꯗ ꯂꯥꯡꯉꯤ ꯌꯥꯝ
ꯇꯥꯏꯗ ꯇꯥꯕꯕꯨꯗꯤ ꯑꯗ ꯌꯥꯝ ꯇꯞꯅ ꯇꯥꯏ ꯍꯥꯏꯕꯨꯋꯥꯅꯤ ꯑꯩꯅ ꯃꯣꯏ ꯁꯥꯔꯚꯤꯁꯁꯤꯡ ꯇꯧꯕꯗꯣ ꯄꯨꯡꯈꯥꯏꯃꯨꯛ ꯆꯪꯅꯤ ꯍꯥꯏꯕ ꯑꯩꯁꯦ ꯉꯁꯥꯏ ꯇꯧꯕꯗꯨꯗ ꯑꯩꯗꯤ ꯊꯕꯛ ꯂꯥꯛꯄꯗꯨꯗ ꯑꯩꯁꯦ ꯀꯣꯟꯅ ꯇꯧꯔꯒꯦꯗꯅ ꯑꯩ ꯀꯩꯅꯣ ꯅꯥꯟꯊꯣꯛꯄꯁꯤꯗꯪ ꯅꯞꯄ -ꯅꯞꯄꯗꯤꯅ ꯑꯗꯨ ꯈꯛꯇꯪ ꯇꯧꯔ ꯂꯥꯛꯑꯕꯅꯦꯕ ꯑꯩ ꯍꯥꯟꯅ
ꯑꯗꯨꯅ ꯆꯥꯔꯕ ꯆꯥꯕꯗꯤ
ꯍꯥꯥ
ꯆꯥꯛ ꯂꯣꯏ ꯆꯥꯔꯕꯕ ꯊꯕꯛ ꯁꯨꯗ꯭ꯔꯕ
ꯑꯗꯒꯤ ꯅꯞꯄꯗꯨꯁꯨꯅꯦ ꯅꯥꯟꯊꯣꯛꯇ꯭ꯔꯦꯕ ꯐꯖꯅ ꯑꯗꯨꯝ ꯅꯞꯄꯤꯔꯛꯑꯦꯕ ꯃꯥꯅ ꯄꯩꯁꯥꯒꯂꯧꯍꯧꯗꯦ ꯌꯥꯔꯦ ꯂꯨꯞꯄꯥ ꯆꯥꯝꯃ ꯈꯛꯇꯪ ꯄꯤꯔꯝꯃꯣꯌꯦ ꯑꯩ ꯇꯦꯝꯄ꯭ꯔ ꯒ꯭ꯂꯥꯁ ꯁꯤꯟꯕꯒꯤ
ꯎꯝ
ꯍꯈꯣꯏ ꯁꯤꯗꯗꯤ ꯑꯃꯨꯛꯇꯣꯏꯕ ꯆꯥꯝ ꯌꯥꯡꯈꯩ ꯑꯗꯨ ꯑꯗꯥꯅ ꯀꯨꯏꯅ ꯆꯪꯏ ꯃꯥꯗꯤ ꯀꯩꯁꯨ ꯀꯨꯏꯗꯦ ꯃꯥꯗꯤ ꯖꯔ ꯂꯥꯎꯅ ꯇꯧꯔꯒ ꯅꯞꯄ ꯌꯥꯔꯦꯁꯦꯅ ꯇꯧꯔꯒ ꯄꯤꯔꯛꯑꯦ ꯌꯥꯝ ꯊꯨꯒ꯭ꯔꯖꯥꯠ ꯅꯤꯍꯦ ꯃꯤꯅꯤꯠ ꯇꯔꯥꯃꯨꯛ ꯐꯥꯔꯝꯃꯨ
ꯊꯕꯛ ꯁꯨꯗ꯭ꯔꯕꯣ
ꯊꯕꯛ ꯁꯨꯗꯦ ꯊꯕꯛꯇꯣ ꯉꯔꯥꯡ ꯅꯍꯥꯟ ꯁꯨꯗꯕꯗꯤ ꯌꯥꯔꯛꯑꯔꯣꯏ ꯑꯃꯨꯛ
ꯎꯝ
ꯑꯁ ꯇꯧꯗꯣꯏ ꯂꯤꯂꯥꯁꯦ ꯇꯜꯂꯦꯗ
ꯈꯥꯏꯗꯣꯛꯈ꯭ꯔꯕ
ꯍꯥꯥ
ꯕꯃꯩ ꯅꯍꯥꯟ ꯊꯥꯈꯤꯕꯗꯤ ꯀꯃꯥꯏꯅ ꯇꯧꯔꯒꯦꯕ
ꯅꯪ ꯅꯍꯥꯟꯒꯤ ꯀꯩꯅꯣꯗꯨꯔ ꯑꯦꯛꯖꯥꯝꯗꯣ
ꯕꯦꯝꯃꯒꯤ ꯊꯥꯔꯨꯕꯗꯣ ꯍꯥꯏꯕꯅꯤꯗ
ꯑꯁ ꯃꯣꯏ ꯈꯨꯗꯛꯇ ꯍꯥꯏꯗꯣꯛꯏꯗ ꯃꯤ ꯂꯤꯁꯤꯡ ꯃꯔꯤ ꯆꯥꯝꯃꯉꯥꯗꯨꯗ ꯃꯤ ꯆꯥꯝꯃꯔꯤ ꯈꯛ ꯈꯟꯗꯣꯏꯅꯤ ꯀꯔꯥꯏ ꯌꯥꯎꯗꯣꯏꯅꯣ
ꯑꯁ ꯑꯗꯨꯗꯤ ꯀꯥꯏ ꯇꯝꯗꯣꯏꯕ
ꯃꯨꯁꯤꯀꯥꯗ ꯑꯗꯨꯝ ꯇꯝꯍꯜꯂꯅꯤ
ꯁꯤꯀꯥꯏꯁꯤꯅ ꯀꯥꯏ ꯂꯩꯕ
ꯁꯤꯀꯥ ꯍꯥꯏꯖꯦ ꯃꯣꯏꯒꯤ ꯍꯥꯟꯅ ꯁ꯭ꯀꯨꯜꯒꯤ ꯗꯨꯒꯤ ꯃꯅꯥꯛꯇ
ꯎꯝ ꯀꯣꯂꯦꯖ ꯂꯣꯏꯗꯣꯏ ꯅꯠꯇ꯭ꯔꯣ ꯑꯦ- ꯑꯦꯂꯕꯦꯟ ꯇꯨꯌꯦꯜꯞꯅꯤꯀꯣ
ꯁꯦꯀꯦꯟꯗ꯭ꯔꯤ
ꯎꯝ
ꯁꯤꯀꯥ ꯍꯥꯏ ꯖꯦ ꯍꯥꯟꯅ ꯃꯣꯏꯔꯥꯡꯈꯣꯝꯗ ꯂꯩꯔꯝꯃꯤꯅꯦ ꯁꯀ꯭ꯔꯜ ꯈꯤꯕꯒ ꯑꯁꫭꯝ꯫ ꯍꯣꯡꯗꯣꯛꯈ꯭ꯔꯤꯅꯦꯕ꯫
ꯃꯤꯕꯨ ꯀꯌꯥꯝ ꯇꯝꯒꯦ꯫
ꯃꯣꯏꯗꯣ ꯃꯤꯗꯤ ꯌꯥꯝ ꯀꯟꯅꯗꯤ ꯌꯥꯝꯗꯤ ꯌꯥꯝꯗꯕꯅꯦ꯫
ꯁ‌ꯦꯛꯁꯟꯗꯤ ꯍꯧꯔꯕꯣ꯫
ꯍꯥꯎꯗ꯭ꯔꯤꯗ ꯃꯤꯒ ꯆꯟꯗ꯭ꯔꯤꯗ ꯏꯕꯨꯡꯉꫭ꯫
ꯪꯀꯝ ꯀꯥꯟ ꯍꯧꯗꫭꯏꯕ꯫
ꯈꯪꯗ‌ꯦ ꯑꯗꯨꯗꯣ ꯆꯞ ꯆꯥꯕꯤ꯫ ꯅꯣꯏ ꯉꯔꯥꯡꯗꯤ ꯋꯥꯔꯤꯗꯤ ꯁꯥꯟꯅꯈꯤꯅꯤ ꯃꯃꯥꯅꯗꯤ ꯃꯃꯥ꯫ ꯃꯣꯏ ꯗꯩ ꯍꯧꯖꯤꯛ ꯇꯧꯔꯒ ꯃꯤꯡ ꯆꯟꯕꯒꯤ ꯃꯇꯥꯡꯗ꯫ ꯏꯕꯨꯡꯉꫭ ꯁꯨ ꯇꯤꯀꯦꯠ꯫ ꯈꯔꯦꯅ ꯍꯥꯏꯕꯅꯦ ꯇꯥꯔꯤꯛ ꯀꯌꯥꯒꯤꯅꯣ ꯈꯪꯗꯦ꯫ ꯎꯝ꯫
ꯀ ꯃꯣꯏ ꯂꯣꯏꯔꯕ꯫
ꯃꯣꯏ ꯈꯪꯗ‌ꯦ ꯐꯥꯏꯅꯦꯜ ꯑꯦꯛꯖꯥꯝ ꯇꯧꯗ꯭ꯔꯤꯌꯦ꯫
ꯃꯣꯏꯁꯨ ꯈꯔ ꯈꯥꯡꯉ ꯑꯗꯨꯝ ꯂꯩꯕ ꯌꯥꯅꯤ ꯄꯨꯡꯇꯣꯛꯇꯊꯣꯛꯏ ꯇꯟꯗ꯭ꯔꯥ꯫
ꯑꯗꯨꯕꯨꯗꯤꯅꯦ ꯃꯣꯏꯗꯣ꯫ ꯎꯝ ꯑꯦꯛꯖꯥꯝꯗ ꯂꯣꯏꯔꯒ ꯌꯥꯝ ꯀꯨꯏꯅ ꯊꯥ ꯑꯍꯨꯝꯃꯨꯛ ꯍꯥꯏꯕ ꯀꯌꯥꯅꯣ ꯈꯪꯗꯦ ꯃꯣꯏ ꯒꯦꯞ ꯂꯩꯗꯣꯏꯔ ꯈꯪꯗꯦꯕ꯫ ꯑꯥꯗꯩꯗ ꯚꯔꯥꯗꯣ ꯊꯥꯕ꯫ ꯃꯉꯥ ꯃꯉꯥ ꯍꯨꯜꯂꯗꯤ ꯂꯤꯁꯤꯡ ꯇꯔꯥꯉꯥꯗꯨꯝ ꯇꯥꯗ꯭ꯔꯥ꯫ ꯑꯗꯩ ꯆꯥꯕ ꯊꯛꯄ꯫ ꯑꯈꯣꯏꯒꯤ ꯄꯩꯁꯥꯗꫭ ꯅꯣꯡꯃꯒꯤ ꯑꯗꯨꯝ ꯊꯥꯏꯟꯗꯅ꯫ ꯑꯗꯗꯤ꯫ ꯊꯣꯛꯂꯛꯄꯗꯨꯅ ꯑꯃꯨꯛ ꯐꯕ꯫ ꯂꯤꯁꯤꯡ ꯇꯔꯥꯗ ꯀꯣꯟꯅꯩ ꯑꯦ꯫ ꯍꯪꯒꯟꯗ ꯊꯣꯛꯄꯗꯨꯗꯤ꯫
ꯐꯖꯅ ꯍꯪꯉꯣꯀꯣ ꯕꯦꯛ ꯆꯥꯕꯒꯤ ꯑꯣꯏꯔꯝꯗꯅ ꯑꯃꫭꯛ ꯅꫭꯏꯃꯍꫭꯏ ꯐꯖꯟ ꯋꯥꯔꯤꯁꯥꯅꯍꯜꯂꯨ꯫
ꯕꯤꯛ ꯆꯥꯕ ꯒꯤꯔꯗꯤ ꯈꯪꯗ‌ꯦ꯫
ꯊꯥ ꯑꯍꯨꯝꯒꯨꯝꯕꯗꯤ ꯃꯣꯏ ꯐꯠꯇꯅ ꯈꯪꯕꯩ ꯋꯥ ꯅꯠꯇꯕꯀꯣ꯫ ꯊꯥ ꯍꯣꯡꯒꯨꯝꯕ꯫ ꯀꯅꯥꯅ ꯀꯅꯥꯅ ꯒꯦꯞ ꯄꯤꯟꯅꯒꯦ ꯀꯣꯂꯦꯖꯁꯨ ꯑꯝꯇ ꯄꯤꯟꯅꯕ ꯕꯦꯛ ꯆꯥꯕꯒꯤꯐꯥꯎ ꯊꯥꯕꯒꯤ ꯃꯅꯨꯡꯗ ꯊꯥꯏꯕ꯫
ꯑꯁꯤ ꯉꯥꯡꯁ‌ꯦ ꯃꯑꯣꯡ ꯑꯝꯇꯧ ꯃꯥꯏ ꯑꯦꯛꯖꯥꯝ ꯀꯔꯤ ꯀꯔꯥꯒꯁꯦ ꯃꯤꯒꯤꯉꯣꯟꯗꯒ꯫ ꯍꯪꯉꯨ ꯍꯥꯏꯕꯒ ꯌꯥꯕ ꯃꯤ ꯅꯠꯇꯦ ꯍꯥꯏꯕ ꯃꯃꯥꯏꯁ ꯁꯣꯟꯕꯩꯗꯅꯦ ꯀꯅꯥꯝꯇ ꯀ‌ꯦꯝ ꯍꯪꯗꯦꯕ꯫ ꯍꯩꯅꯗ‌ꯦ ꯑꯩ ꯁ꯫ ꯃ‌ꯑꯣꯡꯒꯤ ꯑꯉꯥꯡꯅ‌ꯦ ꯍꯥꯏꯕ꯫
ꯇꯨꯔꯝꯕꯩꯗꯤ ꯅꯨꯡꯉꯥꯏꯇꯦꯅ꯫
ꯍꯥꯥ꯫
ꯍꯣꯏꯌꯦ ꯆꯨꯝꯅ ꯀꯩꯅꯣ ꯑꯣꯏꯔꯝꯃꯗꯤ ꯐꯩ ꯑꯗꯨꯒ ꯅꯣꯏꯒꯤ ꯐꯖꯅ ꯑꯄꯤꯛ ꯑꯣꯏꯗꯤ ꯀꯩꯗ ꯑꯣꯏꯔꯁꯨ ꯍꯪꯉ ꯃꯥꯕꯈꯣꯏ ꯇꯧꯔꯒ ꯈꯪꯅꯕ ꯂꯩꯔꯗꯤ ꯀꯅꯥꯅ ꯊꯥꯕ ꯑꯁꯨꯨ ꯊꯥꯅꯈꯤꯕ ꯃꯤꯅꯤ ꯃꯔꯦꯒ
ꯈꯪꯗꯦ ꯑꯩ ꯐꯖꯅ ꯑꯝꯇ ꯍꯪꯒꯦ ꯍꯧꯖꯤꯛ ꯑꯃꯝ ꯇꯧꯕ ꯍꯪꯒꯦ ꯑꯗꯤ ꯅꯠꯇꯦ ꯑꯗꯨꯒꯤ ꯅꯠꯇꯦ ꯃꯃꯤ ꯏꯕꯨꯡ ꯑꯣꯏꯔꯤꯒ ꯃꯣꯏꯒꯤ ꯑ ꯐꯔꯦꯩ ꯖꯥꯠ ꯅꯥꯀꯔ ꯀꯥꯟꯗꯅ ꯃꯣꯏ ꯊꯣꯛꯂꯛꯅꯤ ꯍꯥꯏꯁꯤꯅ ꯀꯩꯅꯣ ꯍꯧꯖꯤꯛ ꯍꯧꯖꯤꯛ ꯇꯧꯔꯤꯕ꯭ꯔꯥ ꯑꯣ ꯗꯦꯠ ꯐꯣꯔꯗꯥ ꯃꯥ ꯑꯗꯨꯗꯤ ꯀꯨꯏꯗ꯭ꯔꯦꯅ ꯑꯗꯨꯗꯤ ꯎꯝ ꯑꯗꯨ ꯃꯣꯏꯗ ꯗꯦꯠ ꯀꯌꯥ ꯀꯛꯏꯅꯣ ꯗꯦꯠ ꯐꯥꯏꯚ ꯀꯌꯥ ꯉꯥꯏꯍꯃꯨꯛꯀꯤ ꯑꯗꯨꯃꯥꯏꯅ ꯑꯃꯨꯛ ꯇꯧꯔ ꯇꯧꯔꯛꯇꯣꯏꯔ ꯑꯗꯨꯠꯂꯦꯗꯥꯂꯤꯅ ꯉꯥꯏꯍꯨꯛꯁꯨ ꯃꯣꯏꯅ ꯀꯛꯊꯣꯛꯎꯨꯔꯒ ꯑꯗꯨ ꯋꯥꯠꯂꯦ ꯑꯗꯥ ꯋꯥꯠꯂꯦꯅ ꯇꯧꯕ ꯇꯧꯕꯗꯣꯝ ꯑꯦ ꯑꯃꯣꯏ ꯕꯤꯗꯌꯥ ꯐꯥꯎꯒ ꯇꯦꯡꯕ ꯈꯔ ꯍꯥꯏꯕ ꯑꯩꯉꯣꯟꯗ ꯃꯥꯅꯦ
ꯅꯣꯏ ꯊꯥꯔꯣꯏꯗꯤ ꯊꯣꯡꯗ꯭ꯔꯕ
ꯍ
ꯊꯔꯣꯏꯁ ꯊꯣꯡꯗ꯭ꯔꯕ
ꯑ ꯑꯩ ꯆꯪꯉꯛꯀꯦꯃꯨꯛ ꯇꯥꯗꯤ ꯃꯄꯥꯟꯗꯗꯤ
ꯊꯥꯔꯣꯏꯠ ꯊꯣꯡꯗ꯭ꯔꯕ ꯍꯪꯉꯣꯏꯗ
ꯐꯔꯣꯏꯗꯣ ꯀꯗꯥꯏꯗ ꯌꯦꯜꯂ ꯀꯅꯥ ꯆꯥꯗꯣꯏꯅꯣ ꯁꯤꯕꯣꯅ ꯀꯣꯛꯊꯣꯛꯑꯦ ꯇꯝꯗꯅꯣ ꯃꯆꯥꯥꯁꯤꯅ ꯀ ꯌꯥꯝ ꯑꯃ ꯃ ꯌꯥꯝꯃꯤꯃꯤ ꯀꯣꯏꯏꯕ ꯃꯌꯥꯝꯁꯨ ꯎꯝꯃꯤ ꯑꯩ ꯉꯁꯥꯏ ꯀꯛꯊꯠꯂ ꯊꯝꯃꯨꯕꯗꯒꯤ
ꯆꯥꯎꯣꯡꯃꯟꯕꯤꯔꯕ
ꯆꯥꯎꯕꯁꯨ ꯆꯥꯎꯔꯦ ꯑꯗꯨꯒꯅꯦ ꯀꯔꯤꯝꯐꯥꯎ ꯌꯥꯎꯗꯦ ꯍꯥꯏꯕ ꯃꯆꯥꯝꯃ ꯊꯧꯔꯣꯏꯁꯦ ꯑꯔꯩꯕ ꯆꯥꯕꯗ ꯑꯔꯩꯕ ꯆꯥꯕꯗꯨꯐꯥꯎꯗ ꯀꯩꯅꯣꯝ ꯇꯧꯔꯅꯤ ꯀꯔꯤꯕ ꯊꯧꯔꯣꯏꯁꯤ ꯑꯃꯐꯥꯎ ꯌꯥꯎꯗꯦ ꯍꯥꯏꯕ ꯁꯤ ꯀꯗꯥꯏꯗ ꯊꯣꯡꯉ ꯀꯅꯥ ꯆꯥꯗꯣꯏꯅꯣꯕ ꯑꯩꯈꯣꯏ ꯏꯃꯅꯨꯡꯗꯪ ꯆꯥꯕꯅꯤ ꯍꯥꯏꯗꯤ ꯑꯃꯨꯛ ꯐꯕ ꯊꯔꯣꯏ ꯊꯣꯡꯉꯕꯅꯤꯅ ꯑꯃꯛ ꯑꯃꯨꯛ ꯄꯤꯗ꯭ꯔꯗꯤ ꯐꯖꯔꯤꯕ꯭ꯔꯥ
ꯌꯥꯝꯎꯗ ꯄꯣꯠꯇ ꯄꯤꯔꯁꯗꯤ
ꯆꯅꯤꯃꯨꯛꯀꯤꯒ ꯊꯣꯡꯉꯣ ꯆꯞ ꯆꯥꯒꯗꯧꯅꯦꯕ ꯊꯔꯣꯏꯕꯁꯦ ꯌꯥꯝ ꯇꯥꯡꯉꯦ ꯍꯥꯏꯅ ꯍꯧꯖꯤꯛꯇꯤ ꯇꯧꯔꯤ ꯂꯨꯄꯥ ꯍꯨꯝꯗ꯭ꯔꯥꯒ ꯌꯧꯋꯦ ꯍꯥꯏ ꯀꯧꯇꯥꯗ
ꯅ ꯑꯗꯨꯋꯥꯥꯏ ꯑꯣꯏꯕꯅꯤꯗ ꯑꯩꯈꯣꯏ ꯁ꯭ꯋꯥꯏꯗ ꯍꯣꯗ
ꯑ ꯏꯕꯥꯅꯤꯁꯤ ꯃꯤꯅ ꯀꯌꯥ ꯐꯥꯔꯒꯦ ꯌꯦꯡꯒꯀꯣ ꯃꯤꯅꯤꯠ ꯃꯥꯄꯜꯒꯤ ꯅꯨꯃꯤꯠ ꯅꯤꯐꯨ ꯅꯤꯄꯥꯜ ꯁꯨꯔꯦ ꯚꯤ ꯑꯣ ꯑꯦꯜ ꯄꯤ ꯀꯣꯜ ꯀꯥ ꯍꯥꯏꯦ ꯀꯣꯜ ꯏꯟ ꯄ꯭ꯔꯣꯀꯦꯁ ꯅꯥꯏꯟ ꯄꯣꯏꯟ ꯐꯤꯞꯇꯤ ꯐꯣꯔ ꯐꯤꯞꯇꯤ ꯐꯥꯏꯚ ꯁꯨꯗꯅꯤ ꯑꯗꯨꯗꯤ ꯅꯪ ꯉꯁꯤꯒꯤꯗꯤ ꯁꯤꯁ ꯁꯤꯁꯤꯅ ꯂꯣꯏꯔꯕ
ꯅꯣꯡꯃꯗ ꯂꯣꯏꯁꯤꯟꯗ꯭ꯔꯁꯤ ꯀꯩꯗ ꯅꯨꯃꯤꯠ ꯃꯌꯥꯝ ꯆꯪꯉ ꯇꯧꯔ ꯁ꯭ꯋꯥꯏꯗ ꯅꯣꯡꯃꯗ ꯂꯣꯏꯗ꯭ꯔꯁꯨ ꯌꯥꯏꯕ
ꯅꯪꯉꯕꯨ ꯅꯣꯡꯃꯗ ꯃꯤ ꯃꯉꯥꯔꯛ ꯇꯧꯅꯤ ꯍꯥꯏꯗꯥꯅꯦ
ꯅꯣꯡꯃꯗ ꯇꯧꯗ꯭ꯔꯁꯨ ꯌꯥꯏꯌꯦ ꯇꯥꯛꯁꯇꯨ ꯄꯤꯕ ꯋꯥꯅꯤ ꯃꯥꯅꯤ
ꯑꯩ ꯈꯪꯗꯦ ꯁꯤꯗ ꯋꯥꯔꯤ ꯁꯥꯟꯅꯕꯁꯦ ꯑꯩ ꯑꯟꯗꯔꯁꯇꯦꯟ ꯇꯧꯗꯦ
ꯊꯥꯝꯃꯒ
ꯍꯔꯔꯕ